ꯑꯩ ꯅꯪ ꯍꯥꯏ ꯀꯃꯥꯏꯅ ꯇꯧꯔꯤꯅꯣꯕ
ꯑꯣꯐꯤꯁꯇ ꯆꯪꯉꯅꯤꯗꯅ ꯑꯣꯐꯤꯁ ꯁꯥꯔꯇꯤꯐꯤꯀꯦꯠ ꯑꯗꯣꯝꯗꯒꯤ ꯂꯧꯗꯣꯏꯅꯣ ꯍꯪꯉꯅꯤꯗꯅ
ꯑꯥ
ꯃꯣꯏꯅ ꯍꯥꯏꯔꯛꯅꯦꯕ ꯁꯤꯗ ꯆꯪꯉꯛꯗ ꯆꯪꯉꯣꯗꯣ ꯑꯗꯣ ꯑꯩꯈꯣꯏꯅ ꯆꯪꯉꯅꯦꯕ ꯑꯗꯩꯗꯤ ꯂꯩꯔꯝꯕ ꯃꯦꯗꯥꯝꯒꯤ ꯈꯪꯗꯦ ꯁꯥꯅꯤ ꯈꯪꯗꯦ ꯑꯣ ꯕꯤ ꯁꯤ ꯁꯥꯔꯇꯤꯐꯤꯀꯦꯠ ꯑꯃꯇ ꯂꯧꯒꯦ ꯍꯥꯏꯔꯅꯦꯕ ꯑꯗꯒꯤ ꯃꯣꯏꯅ ꯗꯔꯀꯥꯔ ꯂꯩꯕꯁꯤꯡꯗꯣ ꯑꯦ ꯑꯗꯨꯗꯤ ꯁꯣꯝꯗ ꯆꯠꯂꯨ ꯁꯤꯗ ꯂꯥꯛꯎ ꯑꯗꯨ ꯄꯨꯔꯛꯄ꯭ꯔꯥ ꯑꯗꯥ ꯄꯨꯔꯛꯄ꯭ꯔꯥ ꯗꯔꯀꯥꯔ ꯂꯩꯕ ꯗꯣꯀꯨꯃꯦꯟꯅꯤ ꯈꯔꯗꯤ ꯀꯩꯅꯣ ꯍꯪꯉꯛꯀꯅꯤꯗꯅ ꯑꯗꯨ ꯄꯤꯤꯁꯜꯂꯒ ꯂꯧꯔꯤꯅꯦꯕ ꯑꯗ ꯂꯧꯔꯤꯗ ꯑꯩꯈꯣꯏꯒꯤ ꯑꯣꯐꯤꯁꯥꯔꯒꯤ ꯁꯥꯏꯟ ꯑꯃꯗꯤ ꯆꯪꯗꯣꯏꯅꯦꯕ
ꯑ
ꯁꯤꯒꯤꯅꯤ ꯈꯪꯗꯦ ꯑꯦꯁ ꯁꯤ ꯁꯤꯒꯤꯅꯤ ꯈꯪꯗꯦ ꯑꯦꯁ ꯁꯤ ꯑꯣꯒꯤꯅꯤ ꯈꯪꯗꯦ ꯑꯃꯗꯤ ꯆꯪꯒꯅꯦꯕ
ꯑꯥ
ꯑꯗꯨꯣ ꯑꯣꯐꯤꯁꯥꯔꯗꯣ ꯊꯦꯡꯅ ꯂꯥꯛꯄ ꯉꯟꯅ ꯂꯥꯛꯄ ꯈꯣꯠꯄ ꯇꯧꯕꯅ ꯑꯩꯈꯣꯏꯅ ꯉꯥꯏꯊꯣꯛ ꯉꯥꯏꯁꯤꯅ ꯍꯥꯏꯕ ꯑꯃ ꯂꯩꯗꯅ
ꯑꯥ
ꯑꯗꯨ ꯉꯥꯏꯊꯣꯛ ꯉꯥꯏꯁꯤꯜ ꯂꯩꯕꯅꯤꯅ ꯅꯪꯁꯦ ꯍꯌꯦꯡ ꯂꯥꯛꯎ ꯍꯥꯡꯁꯤꯤꯜꯂꯛꯎ ꯍꯥꯏꯕ ꯋꯥꯠ ꯑꯗꯨ ꯃꯅ ꯍꯥꯏꯔꯛꯀꯅꯦꯕ ꯁꯤꯗꯤ ꯗꯔꯀꯥꯔ ꯂꯩꯕ ꯑꯃꯈꯩꯗꯤ ꯐꯅꯝꯃꯣ ꯏꯕ ꯌꯥꯕ꯭ꯔꯥ ꯅꯦꯝꯕ ꯌꯥꯕ ꯍꯥꯖꯤꯟꯕ ꯌꯥꯕ ꯊꯥꯖꯤꯜꯂꯝꯃꯣ ꯑꯗꯨꯒ ꯍꯌꯦꯡ ꯂꯥꯛꯎ ꯁꯤ ꯂꯥꯛꯎ ꯍꯥꯏꯕ ꯋꯥꯗꯣ ꯍꯥꯏꯔꯛꯀꯅꯦꯕ
ꯑꯗꯨꯗꯤ ꯑꯥ ꯄꯩꯁꯥꯁꯦ ꯑꯩ ꯀꯩꯅꯣꯝ ꯍꯥꯏꯒꯦꯕ ꯄꯩꯁꯥꯁꯦ ꯅꯪꯅ ꯗꯥꯏꯔꯦꯛ ꯇꯧꯕꯥ
ꯇꯧꯖꯕꯅꯦ ꯄꯩꯁꯥ ꯌꯥꯝ ꯆꯪꯉꯔꯣꯏꯕ
ꯌꯥꯝ ꯆꯥꯟꯉꯔꯣꯏ ꯍꯥꯏꯁꯦ
ꯌꯥꯡꯈꯩ ꯆꯥꯝꯗꯩ ꯑ ꯅ ꯉꯍꯥꯟꯋꯥꯏ ꯇꯧꯈꯤꯕꯗꯗꯤꯅꯦ ꯑꯣ ꯕꯤ ꯁꯤ ꯁꯥꯔꯇꯤꯐꯤꯀꯦꯠ ꯂꯧꯕꯁꯦ ꯐꯔꯦ ꯑꯣꯁꯥ ꯌꯔꯨꯗꯦ ꯂꯨꯄꯥ ꯆꯅꯤꯃꯨꯛꯀꯤ ꯆꯥꯡ ꯆꯪꯕꯅꯦ ꯑꯗꯣ ꯍꯪꯗ ꯍꯧꯪ ꯁꯤꯌꯥꯂꯒ
ꯑꯗꯣ ꯑꯩꯅꯅꯦ ꯑꯩꯈꯣꯏꯕꯨꯗꯤ ꯑꯗꯨꯒꯤ ꯆꯠꯊꯣꯛ ꯆꯠꯁꯤꯒꯤ ꯄ꯭ꯔꯣꯕ꯭ꯂꯦꯝ ꯀꯔꯤꯝ ꯂꯩꯔꯣꯏ ꯅꯣꯏ ꯉꯁꯤ ꯇꯧꯔꯝꯃꯒ ꯅꯣꯡꯉꯥꯂ ꯑꯗꯨꯝ ꯄꯨꯣꯔꯛꯑꯦꯕ ꯑꯉꯥꯡꯁꯤꯡꯅ ꯇꯧꯔꯤꯁꯤꯗꯤ ꯄꯩꯁꯥꯕꯨꯗꯤ ꯈꯤꯇꯪ ꯆꯥꯎꯕ
ꯑ ꯑꯗꯨ ꯅꯨꯄꯥ ꯀꯌꯥꯂꯒꯦ
ꯑꯩ ꯅꯪꯉꯣꯟꯗ ꯍꯥꯏꯕꯗꯨ ꯂꯨꯄꯥ ꯀꯌꯥꯅꯣ ꯆꯥꯝꯃꯉꯥꯒꯤ ꯃꯌꯥꯗꯤ ꯑꯗꯨꯝ ꯂꯧꯕꯅꯤꯅꯦ ꯄꯖꯥ ꯑꯥ
ꯆꯥꯝꯉꯥꯡꯈꯩꯔꯛ ꯌꯥꯠ ꯅꯅ ꯍꯥꯏꯒꯅꯤ
ꯍꯣꯏꯅꯦ ꯆꯥꯝꯃꯉꯥ ꯌꯥꯡꯈꯩꯔ ꯆꯥꯇ꯭ꯔꯨꯛ ꯈꯪꯗꯩ ꯀꯥꯎꯔꯦꯕ
ꯎꯝ
ꯑꯗꯨꯃꯥꯏꯅ ꯂꯧꯈꯤꯕꯅꯦꯕ ꯑꯗꯣ ꯑꯩꯈꯣꯏꯅ ꯆꯠꯂꯒ ꯇꯧꯕ ꯍꯥꯏꯁꯦ ꯌꯥꯕꯕꯨꯗꯤ ꯌꯥꯏ ꯄꯩꯁꯥ ꯌꯥꯝ ꯑꯩꯅ ꯄꯩꯊꯥ ꯁꯨꯡ ꯇꯤꯡ ꯇꯤꯡꯍꯟꯗꯕꯤꯗ ꯂꯧꯕ ꯃ ꯁꯨꯡꯌꯥ ꯌꯥꯗꯕ꯭ꯔꯥ ꯍꯥꯏꯕ
ꯈꯪꯗꯦ ꯑꯗꯨꯗꯤ ꯄꯩꯁꯥꯁꯦ ꯑꯁꯦꯡꯕꯩꯗꯤ ꯇꯤꯡꯐꯝ ꯊꯣꯛꯇꯕꯅꯦꯕ ꯃꯣꯏꯅ ꯃꯔꯛꯇ ꯆꯥꯏꯅꯦ ꯍꯥꯏꯕ ꯄꯩꯁꯥꯁꯦ ꯇꯨꯡꯐꯝꯗꯤ ꯊꯣꯛꯇꯦꯕ ꯍꯥꯏꯗꯤ ꯏꯁꯥꯅ ꯆꯠ ꯆ ꯍꯥꯏꯔꯒ ꯑꯣꯐꯤꯁꯥꯁꯤꯡꯗꯣ ꯃꯊꯪ ꯃꯊꯪ ꯁꯥꯏꯟ ꯇꯧꯍꯟꯗꯣꯏꯅꯤ ꯅꯠꯇ꯭ꯔꯥ
ꯎꯝ
ꯁꯤꯗ ꯀꯔꯤ ꯄꯩꯁꯥ ꯇꯤꯡꯅꯤꯉꯥꯏ ꯂꯩꯒꯦ ꯁꯤꯅ ꯑꯩꯁꯨ ꯈꯜꯂꯤ ꯑꯗꯨꯕꯨ ꯇꯤꯡꯗꯤ ꯇꯤꯡꯉꯦꯕ ꯑꯩ ꯂꯧꯕꯗ ꯈꯪꯗꯦ ꯄꯩꯁꯥꯗꯤ ꯄꯨꯨꯅꯤꯑꯕ
ꯑꯗꯨꯗꯤ ꯅꯪ ꯑꯉꯥꯡꯒꯤ ꯂꯧꯁꯤꯁꯨ ꯇꯤꯡꯗꯤ ꯇꯤꯡꯗꯣꯔꯤꯅꯦ ꯈꯔꯗꯤ ꯆꯅꯤꯅꯤ ꯈꯪꯗꯦ ꯆꯍꯨꯝꯅꯤ ꯈꯪꯗꯦ ꯑꯗꯨ ꯆꯅꯤꯅꯤ ꯈꯪꯗꯦ ꯆꯍꯨꯝꯅꯤ ꯈꯪꯗꯦ ꯇꯤꯡꯗꯤ ꯇꯤꯡꯗꯧꯔꯤꯕ
ꯇꯤꯡꯗꯣꯏꯅꯦ ꯑꯩꯗꯤ ꯌꯥꯝ ꯇꯤꯡꯗꯣꯔꯤ ꯉꯁꯤꯁꯦ ꯍꯧꯖꯤꯛꯀꯤ ꯀꯩꯅꯣ ꯑꯗꯨꯁꯨ ꯊꯤꯗ ꯌꯥꯔꯣꯏꯗꯣꯏꯅꯦ ꯑꯗꯨ ꯌꯥꯎꯗ꯭ꯔꯒꯗꯤ
ꯀꯖꯅꯥꯒꯤꯗꯨꯅ ꯀꯃꯥꯏ ꯀꯗꯥꯏꯗ ꯊꯤꯔꯨꯗꯣꯏꯕ
ꯐꯁꯅꯥꯒꯤꯁꯤꯅ ꯑꯦꯁ ꯗꯤ ꯁꯤ ꯑꯣꯐꯤꯁꯇ ꯑꯦꯁ ꯗꯤ ꯑꯣ ꯑꯣꯐꯤꯁꯇ ꯊꯤ ꯍꯥꯏ ꯁꯤꯗꯩꯗꯤ ꯁꯤꯗꯩ ꯈꯔ ꯍꯥꯒꯠꯂꯒ ꯂꯩꯕꯗꯣ
ꯑꯦꯁ ꯗꯤ ꯑꯣꯒꯤꯁꯦ ꯕ꯭ꯔꯣꯡ ꯄꯥꯠꯇ꯭ꯔꯣ
ꯑꯥ ꯕꯣꯝꯄꯥꯠꯇ ꯊꯤꯔꯝꯒꯅꯤ ꯑꯩꯁꯨ ꯈꯪꯗꯦ ꯑꯐꯧ ꯊꯤꯗ꯭ꯔꯤ ꯁꯤꯗꯗꯤ
ꯅꯪ ꯊꯧꯕꯥꯜꯗꯗꯤ ꯊꯤꯕ꯭ꯔꯕ
ꯊꯧꯕꯥꯜꯗꯗꯤ ꯊꯤꯑ ꯑꯦꯁ ꯗꯤ ꯑꯣꯐꯤꯁꯇ ꯊꯤꯑꯕ ꯊꯧꯕꯥꯜꯗꯗꯤ
ꯅꯍꯥꯟ ꯑꯩꯈꯣꯏꯅ ꯏꯕꯥꯂ ꯅꯣꯡꯃ ꯆꯪꯉꯨꯕꯗ ꯗꯤ ꯁꯤ ꯑꯣꯐꯤꯁꯀꯤ ꯃꯅꯨꯡꯗꯨꯗ ꯂꯣꯏ ꯂꯩ ꯂꯩꯔꯤꯕ꯭ꯔꯣ
ꯃꯅꯨꯡꯗ ꯂꯩꯇꯦ ꯑꯦꯁ ꯗꯤ ꯑꯣ ꯁꯤ ꯑꯦꯁ ꯗꯤ ꯑꯣꯗꯤꯅꯦ ꯑ ꯗꯤ ꯁꯤ ꯑꯣꯐꯤꯁꯀꯤ ꯃꯊꯪꯗ ꯂꯩꯕ ꯑꯣꯐꯤꯁꯇꯣ ꯈꯪꯕ꯭ꯔꯥ
ꯑꯩꯈꯣꯏ ꯄ꯭ꯔꯣꯝꯄꯥꯠꯇ
ꯑꯩꯈꯣꯏ ꯄꯣꯔꯣꯄꯗ ꯏꯟꯗꯁꯇ꯭ꯔꯤ ꯃꯌꯥꯒꯤꯗ ꯑꯃ ꯂꯩꯕꯅꯦꯕ
ꯑꯥ
ꯑꯥ ꯑꯗꯨꯗ ꯗꯤ ꯁꯤꯒꯤ ꯄꯔꯦꯡꯗꯨꯗ ꯑꯗꯨꯝ ꯂꯩꯅꯦ ꯂꯣꯏ ꯅꯛꯅꯅ
ꯌꯣꯒꯥ ꯗꯤ ꯁꯤꯒꯁꯦ ꯃꯥꯟꯅꯗꯕ꯭ꯔꯣ ꯃꯐꯝꯁꯦ ꯇꯣꯉꯥꯟ ꯇꯣꯉꯥꯟ ꯂꯩꯍꯟꯕ꯭ꯔꯣ
ꯅꯣꯡꯉꯥꯜꯂꯦ ꯗꯤꯦ ꯁꯤꯒꯤ ꯄꯔꯦꯡꯗꯣ ꯦ ꯁꯤꯒꯤ ꯄꯔꯦꯡꯗꯨꯗ ꯂꯣꯏꯅ ꯂꯩ
ꯅꯠꯇꯦ ꯑꯩꯅ ꯍꯥꯏꯗꯤꯅꯦ ꯗꯤ ꯁꯤ ꯑꯣꯐꯤꯁꯀꯤꯅ ꯗꯤ ꯁꯤ ꯑꯣꯐꯤꯁ ꯂꯩꯔꯅꯤ ꯑꯦꯁ ꯗꯤ ꯑꯣꯒꯤꯅ ꯑꯦꯁ ꯗꯤ ꯑꯣꯒꯤꯅ ꯇꯣꯉꯥꯟꯅꯗꯤ ꯃꯥꯏ ꯁꯥꯏꯠ ꯑꯃ ꯁꯥꯔ ꯊꯝꯕꯤꯔꯕ
ꯍ ꯄꯨꯟꯅ ꯂꯩꯕꯁꯨ ꯄꯨꯟꯅ ꯂꯩꯕꯁꯨ ꯌꯥꯎꯑꯕ ꯑꯩꯈꯣꯏ ꯊꯧꯕꯥꯜꯒꯤꯗꯤ ꯄꯨꯟꯅ ꯂꯩꯔꯦꯕꯀꯣ ꯍꯧꯖꯤꯛꯁꯦ
ꯑꯥ
ꯑꯗꯨ ꯁꯤꯒꯤꯗꯤ ꯇꯣꯉꯥꯟꯅ ꯂꯩꯔꯤꯕꯕ ꯏꯝꯐꯥꯜ ꯏꯁꯀꯤꯗꯤ
ꯑꯣ ꯑꯦꯁ ꯗꯤ ꯑꯣꯅꯦ ꯑꯦꯁ ꯗꯤ ꯑꯣꯒꯤ
ꯑ ꯑꯦꯁꯨ ꯑꯣꯐꯤꯁꯁ ꯇꯣꯡꯉꯥꯟꯅꯂ ꯂꯩꯔꯤꯒ
ꯑꯣ ꯗꯤ ꯁꯤꯅ ꯗꯤ ꯁꯤꯒꯤ
ꯑꯥ
ꯑꯗꯨꯒꯤꯗ ꯄꯣꯔꯣꯝꯄꯥꯠ ꯄꯨꯂꯤꯁ ꯏꯁꯇꯦꯁꯟꯁꯨ ꯂꯩꯁꯜꯂꯤ ꯑꯩꯗꯤ ꯁ꯭ꯋꯥꯏ ꯃꯇꯥꯡꯁꯦ ꯒ꯭ꯌꯥꯟꯅꯤꯇꯥ ꯇꯥꯗꯦ
ꯁꯤꯗ ꯂꯣꯏ ꯂꯩꯔꯦ ꯑꯩꯈꯣꯏ ꯁ꯭ꯋꯥꯏꯗ ꯄꯨꯂꯤꯁ ꯏꯁꯇꯦꯁꯟꯁꯨ ꯂꯩ ꯑꯦꯁ ꯏ ꯑꯣ ꯂꯩꯥꯏ ꯗꯤ ꯁꯤ ꯑꯣꯐꯤꯁ ꯂꯩꯥꯏ ꯑꯗꯒꯤ ꯑꯦꯛꯆꯦꯟꯁ ꯑꯣꯐꯤꯁ ꯂꯩ ꯄꯣꯁ ꯑꯣꯐꯤꯁꯇꯤ ꯂꯩꯇꯦ ꯄꯣꯁ ꯑꯣꯐꯤꯁꯇꯤ ꯑꯁꯤꯒꯤ ꯃꯌꯥ ꯂꯝꯕ ꯂꯝꯄꯥꯛꯗ ꯈꯪꯕ꯭ꯔꯥ
ꯀꯏ ꯖꯒꯥꯗ
ꯀꯣ ꯀꯣꯛꯂꯣꯝꯗ ꯑꯃ ꯂꯩ ꯍꯥꯏꯌꯦ ꯄꯣꯁ ꯑꯣꯐꯤꯁ ꯄꯣꯔꯣꯝꯄꯥꯠꯀꯤ
ꯅꯣꯏ ꯔꯣ ꯆꯂ
ꯑꯥ ꯑꯩꯈꯣꯏꯗꯩ ꯈꯤꯇꯪ ꯆꯠꯂꯒ ꯌꯥꯝ ꯆꯠꯇꯦ ꯑꯩꯈꯣꯏꯅ ꯉꯍꯥꯟ ꯅꯪ ꯅꯪꯒꯤ ꯈꯨꯗꯣꯞꯀꯤ ꯌꯦꯡꯉꯨꯕꯗꯣ
ꯑꯥ
ꯈꯨꯗꯣꯀꯤ ꯇꯧꯔꯨꯕꯗꯣ
ꯑꯥ
ꯑꯗꯨꯗꯒꯤ ꯈꯈꯤꯇꯪ ꯍꯥꯏꯊꯔꯒ
ꯑꯣ ꯅꯪ ꯆꯠꯇ꯭ꯔꯤ ꯆꯇꯔꯤ
ꯑ ꯆꯠꯇꯤ ꯆꯠꯇ꯭ꯔꯤꯕ ꯑꯗꯨꯗ ꯂꯩ ꯍꯥꯏꯕ
ꯄꯣꯁ ꯑꯣꯐꯤꯁꯁꯤꯗ
ꯄꯣꯁ ꯑꯣꯐꯤꯁ ꯅ
ꯑꯗꯨꯒ ꯀꯩꯅꯣꯗ ꯗꯥ ꯄꯨꯨꯍꯣꯏꯒꯤꯅꯦ
ꯑꯥ
ꯑꯄꯨꯣꯏ ꯃꯅꯥꯛꯇꯣ ꯅꯪ ꯈꯪꯉꯤꯅꯦ ꯑꯩꯅ ꯃꯣꯏ ꯃꯌꯨꯝ ꯇꯥꯛꯄꯗꯣ
ꯀ ꯀꯔꯁꯅꯥ ꯀꯥꯟ ꯀꯔꯤ
ꯇꯤꯂꯤꯄꯇꯤ ꯍꯥꯏꯊꯈꯤꯕꯒꯤꯗꯣ ꯁꯨꯐꯝ ꯂꯩꯀꯥꯏꯒꯤꯗꯣ ꯑ ꯑꯗꯨ ꯌꯧꯗ꯭ꯔꯤꯉꯩꯗ ꯃꯣꯏꯒꯤ ꯑꯣꯏꯜ ꯄꯝ ꯑꯃ ꯑꯁꯤꯒꯤ ꯑꯦꯟ ꯑꯥꯔ ꯑꯦꯜꯒꯤ ꯑꯣꯏꯜ ꯄꯝ ꯑꯃ ꯂꯩꯕꯗꯣ ꯈꯪꯕ꯭ꯔꯥ ꯂꯥꯏꯋꯥꯡꯃꯪꯒꯤ ꯑꯣꯏꯜ ꯄꯝ ꯂꯩꯕꯗꯣ ꯑꯗꯨꯗꯒꯤ ꯈꯤꯇꯪ ꯑꯃꯨꯛ ꯍꯦꯟꯇꯣꯛꯑꯒ ꯃꯣꯏꯁꯨ ꯌꯧꯗ꯭ꯔꯤꯉꯩ ꯑꯣꯏꯜ ꯄꯝꯗꯁꯨ ꯈꯤꯇꯪ ꯍꯦꯟꯗꯣꯔꯛꯄ ꯑꯕꯣꯏꯒꯤ ꯏꯁꯇꯤꯂꯤꯄꯇꯤ ꯍꯥꯏꯗꯕꯩꯁꯨ ꯌꯧꯗ꯭ꯔꯤꯉꯩ ꯑꯗꯨꯏ ꯃꯔꯛꯇ ꯄꯣꯁ ꯑꯣꯐꯤꯁ ꯑꯃ ꯂꯩꯌꯦꯕ
ꯎꯝ
ꯑꯩꯈꯣꯏꯒꯤ ꯄꯣꯠ ꯆꯩ ꯊꯥꯔꯛꯄ ꯈꯣꯠꯂꯛꯄ ꯂꯥꯛꯄ ꯈꯨꯗꯤꯡꯒꯤ ꯑꯗꯨꯁꯨ ꯂꯩꯌꯦꯕ ꯑꯗꯨꯗꯨꯅ ꯃꯣꯏ ꯄꯤꯟ ꯅꯝꯕꯔ ꯃꯥꯟꯅꯗꯦ ꯍꯥꯏ ꯄꯤꯟ ꯅꯝꯕꯔꯁꯦ
ꯃꯣꯏꯗꯤ ꯏꯝꯐꯥꯜ ꯀꯔꯤ ꯆꯤꯡꯒꯦ
ꯃꯣꯏꯁꯦ ꯀꯦꯟꯗ꯭ꯔꯒ ꯀꯦꯟꯗ꯭ꯔꯗꯤ ꯀꯩꯅꯣ ꯆꯤꯡꯉꯦꯕ ꯀꯦꯟꯗ꯭ꯔꯅꯅꯦ ꯋꯥꯡꯈꯩ ꯀꯦꯟꯗ꯭ꯔꯆꯤꯡꯕ
ꯋꯥꯡꯈꯩꯗꯣ ꯏꯝꯐꯥꯜ ꯏꯁ ꯑꯣꯏꯔꯝꯒꯅꯤ ꯀꯩꯅꯣ
ꯃꯥꯅꯤꯅꯦꯕꯀꯣ ꯏꯝꯐꯥꯜ ꯏꯁ ꯑꯣꯏꯗꯣꯏꯅꯦꯕ ꯑꯗꯨꯗꯩ ꯂꯧꯋꯦ ꯍꯥꯏꯕ ꯃꯥꯜꯂꯅ ꯑꯃꯨꯛ ꯑꯗꯨꯒ ꯑꯩꯗꯤ ꯅꯣꯡꯃꯗ
ꯑꯗꯨꯗꯤ ꯀꯣꯔꯤꯌꯔ ꯀꯣꯔꯤꯌꯔꯒ ꯑꯣꯏꯔꯝꯒꯅꯦꯕ
ꯑꯥ ꯀꯣꯔꯤꯌꯔꯒꯤ ꯇꯥꯏꯞꯇ ꯍꯥꯏꯇꯥꯔꯦꯅꯦ
ꯀꯣꯔꯤꯌꯔꯗꯤ ꯄꯣꯁ ꯑꯣꯐꯤꯁꯀ ꯑꯃꯨꯛ ꯃꯥꯟꯅꯔꯣꯏꯕ ꯀꯣꯔꯤꯌꯔꯗꯤ ꯑꯃꯗ ꯍꯦꯛꯇꯦꯜ ꯑꯗꯨꯝ ꯂꯩꯕ ꯌꯥꯕꯅꯦꯕ
ꯀꯣꯏ ꯄꯣꯠꯁꯨ ꯄꯤꯠꯀ ꯀꯔꯒꯗꯤ ꯈꯦꯠꯅꯕ꯭ꯔꯣ
ꯍꯅꯌꯦ ꯀꯣꯔꯤꯌꯔ ꯊꯕꯐꯝꯁꯤꯒꯣ ꯄꯣꯁ ꯄꯁ ꯈꯦꯅꯦꯌꯦ ꯑꯩꯈꯣꯏ ꯊꯧꯕꯥꯜꯗꯁꯨ ꯀꯣꯔꯤꯌꯔ ꯑꯃ ꯂꯩꯌꯦꯕ ꯄꯣꯁ ꯑꯣꯐꯤꯁ ꯅꯠꯇꯕ ꯍꯪꯗꯤ ꯃꯣꯏꯁꯦ ꯀꯃꯥꯏꯅ ꯇꯧꯔꯤꯅꯣ ꯑꯩꯁꯨ ꯒ꯭ꯌꯥꯟ ꯐꯖꯅꯗꯤ ꯂꯥꯏ ꯄꯔꯤꯋꯔ ꯖꯂꯥꯏꯕ
ꯅꯪꯒꯤ ꯅꯨꯄꯥ ꯃꯌꯨꯝꯗ ꯍꯧꯖꯤꯛ ꯍꯧꯖꯤꯛ ꯂꯩꯔꯤꯁꯦ ꯄꯤꯟ ꯅꯝꯕꯔ ꯀꯌꯥꯅꯣ ꯍꯥꯏꯔꯛꯑꯣꯅꯤ
ꯁꯚꯦꯟ ꯅꯥꯏꯟ ꯐꯥꯏꯚ ꯖꯤꯔꯣ ꯖꯤꯔꯣ ꯐꯥꯠꯂꯒ ꯌꯥꯅꯨ ꯑꯣꯏꯗꯥꯏꯅꯦ
ꯑꯥ ꯑꯗꯨ ꯐꯥꯏꯚ ꯖꯦꯔꯣ ꯖꯦꯔꯣ ꯐꯥꯏꯚꯁꯦ ꯍꯧꯖꯤꯛꯀꯤ ꯖꯦꯔꯣ ꯖꯦꯔꯣ ꯋꯥꯟ ꯖꯦꯔꯣꯒꯤ ꯃꯐꯝ ꯄꯤꯟ ꯅꯝꯕꯔꯒꯤ ꯃꯇꯨꯡ ꯏꯟꯅ ꯄꯣꯁ ꯑꯣꯐꯤꯁꯁꯦ ꯃꯥꯏ ꯕ꯭ꯔꯥꯟꯁ ꯊꯝꯕ ꯃꯥꯜꯂꯦꯕ ꯑꯗꯨꯅꯦ ꯑꯩꯅ ꯍꯥꯏꯒꯦ ꯇꯧꯔꯤꯁꯦ ꯑꯩꯅ ꯁꯚꯦꯟ ꯋꯥꯟ ꯖꯦꯔꯣꯒꯤꯗ ꯆꯠꯂꯨꯕꯗ ꯃꯣꯏꯒꯤꯗ ꯁꯚꯦꯟ ꯁꯚꯦꯟ ꯋꯥꯟ ꯖꯤꯔꯣꯅꯦ ꯍꯥꯏꯔꯛꯄ
ꯑꯗꯨꯗꯤ ꯃꯣꯏꯗꯨ ꯀꯔꯤ ꯗꯤꯁꯇ꯭ꯔꯤꯛꯅꯣ ꯍꯥꯏꯕꯒꯤꯩꯅ ꯍꯥꯏꯕꯗꯤ ꯗꯤꯁꯇ꯭ꯔꯤꯛ ꯑꯃꯗ ꯄꯤꯟ ꯑꯅꯤ ꯂꯩꯕ ꯌꯥꯗꯦ
ꯗꯤꯁꯇ꯭ꯔꯤꯛ ꯑꯃꯗ ꯄꯤꯅꯅꯤ ꯂꯩꯕ ꯌꯥꯗꯦ
ꯀꯃꯥꯏꯅ ꯌꯥꯗꯣꯏꯕ ꯊꯧꯕꯥꯜꯒꯤ ꯊꯧꯕꯥꯜ ꯗꯤꯁꯇ꯭ꯔꯤꯛꯀꯤ ꯄꯤꯟ ꯑꯃ ꯏꯝꯐꯥꯜ ꯏꯁꯀꯤ ꯄꯤꯟ ꯑꯃ ꯏꯝꯐꯥꯜ ꯋꯦꯁꯀꯤ ꯄꯤꯟ ꯑꯃ ꯃꯤ ꯁꯨꯃꯥꯏꯅ ꯄꯤꯟꯗꯨꯣ ꯇꯣꯉꯥꯟ ꯂꯩꯗꯣꯏꯅꯤ ꯗꯤꯁꯇ꯭ꯔꯤꯛ ꯑꯃꯗ ꯄꯤꯟ ꯑꯃ ꯅꯪꯗꯨꯅ ꯃꯥꯏꯗꯨꯣ ꯀꯔꯤ ꯗꯤꯁꯇ꯭ꯔꯤꯛ ꯆꯤꯡꯒꯦ ꯁꯤꯅꯦꯅ ꯈꯜꯂꯤꯁꯦ ꯏꯝꯐꯥꯜꯋ
ꯀꯩꯅꯣ ꯅꯪ ꯍꯥꯏꯁꯨ ꯗꯤꯁꯇ꯭ꯔꯤꯛꯁꯦ ꯏꯝꯐꯥꯜ ꯏꯁꯀꯤ ꯗꯤꯁꯇ꯭ꯔꯤꯛꯁꯦ ꯄꯤꯟꯁꯦ ꯑꯃꯈꯛ ꯑꯣꯏꯗꯣꯏꯔꯣ ꯍꯥꯏꯁꯦ
ꯀꯔꯤꯅꯣ ꯑꯩ ꯄꯤꯟ ꯑꯃꯈꯛꯇꯪ ꯑꯣꯏꯗꯣꯏꯅ ꯑꯩꯈꯣꯏ ꯊꯧꯕꯥꯡꯗꯤ ꯁꯚꯦꯟ ꯅꯥꯏꯟ ꯖꯤꯔꯣ ꯁꯚꯦꯟ ꯅꯥꯏꯟ ꯐꯥꯏꯚ ꯋꯥꯟ ꯊ꯭ꯔꯤ ꯑꯥꯏꯠ ꯁꯤ ꯊ ꯋꯥꯟꯒꯤ ꯄꯤꯟ
ꯌꯦ
ꯊꯋꯥꯟꯒꯤ ꯍꯠ ꯄꯣꯊꯥꯄꯗꯤ ꯑꯁꯤꯒꯤ ꯄꯤꯟ ꯅꯝꯕꯔ ꯁꯚꯦꯟ ꯅꯥꯏꯟ ꯐꯥꯏꯚ ꯋꯥꯟ ꯊ꯭ꯔꯤ ꯑꯠꯁꯦ ꯑꯗꯨꯝ ꯍꯥꯞꯀꯅꯤ ꯗꯤꯁꯇ꯭ꯔꯤꯛ ꯑꯃꯗ ꯄꯤꯟ ꯑꯃ ꯄꯤꯟ ꯑꯅꯤ ꯀꯃꯥꯏꯅ ꯂꯩꯗꯕꯣ ꯗꯤꯁꯇ꯭ꯔꯤꯛ ꯑꯃꯗ
ꯑꯄꯤꯟ ꯑꯅꯤ ꯈꯥꯏꯗꯣꯛꯏꯁꯤꯅ ꯀꯔꯤꯒꯤꯗꯨꯗꯤ ꯑꯩꯈꯣꯏ ꯏꯝꯐꯥꯜ ꯏꯁꯇ
ꯏꯝꯐꯥꯜ ꯏꯁꯇ ꯀꯃꯥꯏꯅ ꯄꯤꯟꯅꯅꯤ ꯈꯥꯏꯅꯣꯕ
ꯈꯥꯏꯔꯤꯁꯦ ꯑꯩ ꯍꯥꯏꯒꯦ ꯇꯥꯑꯣꯕ ꯑꯩꯈꯣꯏꯒꯤꯅꯦ ꯄꯨ ꯑꯩ ꯍꯥꯏꯒꯦ ꯕꯥꯄꯨꯅ ꯍꯥꯏꯅꯤꯀꯣ ꯗꯥꯄꯨ ꯍꯣꯏꯒꯤꯁꯦ ꯋꯥꯡꯈꯩ ꯆꯤꯡꯉꯤꯅꯤꯗꯅ ꯀꯦꯟ ꯋꯥꯡꯈꯩꯁꯦ ꯏꯝꯐꯥꯜ ꯏꯁ ꯅꯠꯇ꯭ꯔꯣ ꯏꯝꯐꯥꯜ ꯑꯩ ꯇꯥꯎ ꯑꯩ ꯍꯥꯏꯒꯦ ꯏꯝꯐꯥꯜ ꯏꯁꯁꯤ ꯗ ꯂꯩꯔꯤꯕ ꯃꯥꯒꯤ ꯀꯦꯟꯗ꯭ꯔꯁꯦ ꯀꯌꯥꯝ ꯌꯥꯝꯃꯦꯅ ꯈꯪꯕ꯭ꯔꯥ ꯀꯦꯟꯗ꯭ꯔꯗꯤ ꯈꯪꯕ꯭ꯔꯥ ꯈꯨꯔꯥꯏ ꯀꯦꯟꯗ꯭ꯔ ꯋꯥꯡꯈꯩ ꯀꯦꯟꯗ꯭ꯔ ꯍꯩꯉꯥꯡ ꯀꯦꯟꯗ꯭ꯔꯅ ꯃꯌꯥꯝ ꯂꯩꯇ꯭ꯔꯣ
ꯂꯩ
ꯑꯥ ꯑꯗꯨꯒꯤ ꯀꯦꯟꯗ꯭ꯔꯗꯨꯒꯤ ꯃꯇꯨꯡ ꯏꯟꯅ ꯃꯥꯒꯤ ꯄꯤꯟ ꯈꯔ ꯄꯤꯕ ꯃꯥꯜꯂꯦꯕ ꯃꯥꯗꯤ ꯀꯔꯤꯒꯤꯅꯣꯗꯤ ꯑꯩꯈꯣꯏꯒꯤꯔꯣꯝꯒꯤꯗ ꯖꯦꯔꯣ ꯖꯦꯔꯣ ꯐꯥꯏꯚ ꯄꯤ ꯑꯗꯨꯒ ꯃꯣꯏꯔꯣꯝꯒꯤꯗꯅ ꯋꯥꯟ ꯖꯦꯔꯣ ꯋꯥꯟ ꯑꯣꯏ ꯍꯥꯏ ꯁꯔ ꯄꯟꯆꯥꯥꯏꯗꯨꯗꯅꯦꯅꯦꯩꯅ ꯉꯥꯎꯔꯤꯁꯩ
ꯑꯩꯗꯤ ꯑꯩꯅ ꯈꯪꯉꯛꯄꯗ ꯉꯁꯤꯐꯥꯎꯗ ꯑꯩ ꯊꯧꯕꯥꯜꯗ ꯗꯤꯁꯇ꯭ꯔꯤꯛ ꯊꯧꯕꯥꯜꯗ ꯀꯦꯟꯗ꯭ꯔ ꯃꯌꯥꯝ ꯂꯩ ꯈꯥꯡꯉꯕꯣꯛ ꯀꯦꯟꯗ꯭ꯔ ꯍꯩꯔꯣꯛ ꯀꯦꯟꯗ꯭ꯔ ꯑꯗꯨ ꯀꯦꯟꯗ꯭ꯔ ꯍꯥꯏꯕ ꯀꯦꯟꯗ꯭ꯔꯁꯤꯡꯁ ꯑꯃꯠꯇ ꯄꯤꯡ ꯇꯣꯉꯥꯟꯗꯦ ꯊꯧꯕꯥꯜ ꯍꯥꯏꯕ ꯗꯤꯁꯇ꯭ꯔꯤꯛꯁꯤꯒꯤ ꯄꯤꯟ ꯑꯃꯇꯪ ꯑꯗꯨꯣꯝ ꯁꯤꯖꯤꯟꯅꯩ
ꯑꯗꯨ ꯀꯩꯒꯤꯅꯣ ꯃꯣꯏꯅ ꯋꯥꯟ ꯖꯤꯦꯔꯣ ꯋꯥꯟꯂꯥ ꯍꯪꯉꯛꯀꯥꯟꯗ ꯋꯥꯟ ꯖꯤꯔꯣ ꯋꯥꯟꯒꯤꯗꯤ ꯁꯤꯗ ꯄꯤꯔꯛꯣꯏ ꯅꯣꯏ ꯖꯤꯔꯣ ꯖꯤꯔꯣ ꯐꯥꯏꯚ ꯑꯣꯏꯇꯥꯔꯗꯤ ꯅꯣꯏ ꯍꯧꯨꯖꯤꯛꯀꯤ ꯅꯪ ꯍꯥꯏꯕ ꯇꯣꯞꯇꯣ
ꯑꯥ
ꯑꯗꯨꯒꯤꯗ ꯑꯃ ꯂꯩꯕꯅꯤ ꯍꯥꯏꯀꯣ ꯑꯗꯨꯒꯤ ꯑꯗꯨꯗꯒꯤ ꯑꯃꯨꯛ ꯕ꯭ꯔꯥꯟꯁ ꯑꯃꯃꯨꯛ ꯑꯩꯈꯣꯏ ꯈꯨꯔꯥꯏꯗꯨꯒꯤꯅ ꯑꯃꯨꯛ ꯕ꯭ꯔꯥꯟꯁꯇꯗꯤ ꯃꯣꯏ ꯃꯣꯏ ꯄꯣꯠꯇꯣ ꯈꯔ ꯅꯛꯁꯟꯅꯕꯒꯤ ꯑꯣꯐꯤꯁ ꯃꯆꯥ ꯃꯆꯥ ꯑꯃ ꯍꯥꯡꯕꯗꯅ ꯇꯣꯉꯥꯟꯕꯅꯤꯗꯅ
ꯑꯥ
ꯑꯃꯥꯏ ꯃꯥꯏꯒꯤ ꯑꯦꯔꯤꯌꯥꯗ ꯅꯤꯡꯊꯧꯗꯒꯤ ꯀꯣꯡꯄꯥꯟꯒꯤꯅ ꯍꯪꯖꯕꯗꯣ ꯅꯛꯁꯤꯟꯅꯕꯒꯤ ꯇꯧꯖꯕꯅꯤꯅ ꯄꯨꯂꯞ ꯑꯣꯏꯅ ꯂꯥꯛꯄꯗꯣ ꯑꯗꯨꯃꯥꯏꯅ ꯂꯥꯛꯄꯗꯗꯤ ꯅꯣꯏ ꯍꯧꯖꯤꯛꯀꯤ ꯃꯐꯝꯗꯨꯗꯗꯗꯤ ꯂꯥꯛꯑꯦ ꯍꯥꯏꯌꯦꯕ ꯅꯣꯏꯒꯤ ꯅꯪ ꯏꯔꯥꯡ ꯏꯔꯥꯡꯕꯝ ꯍꯥꯏꯕ꯭ꯔꯣ ꯀꯣꯡꯄꯥꯟ ꯏꯔꯥꯡꯕꯝ ꯍꯥꯏꯕ꯭ꯔꯣ ꯅꯪ ꯍꯥꯏꯗꯣ ꯅꯣꯏꯔꯣꯝꯗꯩ ꯈꯔ ꯆꯠꯂꯒ ꯂꯩ ꯍꯥꯏꯕꯗꯣ
ꯍꯣꯏ ꯍꯣꯏ
ꯑꯗꯨꯒꯤ ꯃꯐꯝꯗꯨꯗ ꯂꯥꯛꯑꯦ ꯍꯥꯏꯌꯦꯕ ꯑꯗꯨꯒ ꯑꯩꯅ ꯍꯥꯏꯁꯤꯅ ꯗꯥꯄꯨ ꯍꯣꯏꯒꯤ ꯂꯩꯔꯤꯕ ꯑꯗꯨꯗꯨꯅ ꯖꯤꯔꯣ ꯖꯦꯔꯣ ꯋꯥꯟ ꯑꯗꯦ ꯁꯕꯦꯟ ꯅꯥꯏꯟ ꯐꯥꯏꯚ ꯖꯤꯔꯣ ꯋꯥꯟ ꯖꯤꯔꯣꯅꯦꯌꯦ ꯑꯗꯨ ꯅꯪ ꯖꯦꯔꯣ ꯋꯥꯟ ꯖꯦꯔꯣꯔꯥ ꯖꯦꯔꯣ ꯖꯦꯔꯣ ꯐꯥꯏꯕꯂꯥꯅ ꯍꯪꯉꯦꯕ ꯑꯩꯉꯣꯟꯗ ꯑꯩꯅ ꯀꯥꯎꯗ꯭ꯔꯤꯀꯣ ꯑꯩꯅ ꯕꯦꯡꯀꯤ ꯍꯟꯇꯛ ꯑꯃ ꯁꯤꯗ ꯀꯩꯅꯣ ꯇꯧꯋꯤ ꯑꯦ ꯇꯤ ꯑꯦꯝ ꯀꯥꯔꯗ ꯑꯃ ꯑꯩꯅ ꯇ꯭ꯔꯦꯛꯀꯤꯡ ꯇꯧꯕꯤꯌꯨ ꯍꯥꯏꯕꯗ ꯅꯪ ꯀꯩꯅꯣꯗ ꯆꯠꯂꯣ ꯑꯁꯤꯒꯤ ꯇꯤꯂꯄꯇꯤꯒꯤꯁꯦ ꯄꯣꯁ ꯑꯣꯐꯤꯁ ꯂꯩꯕꯅꯦ ꯑꯗꯨꯗꯣ ꯇ꯭ꯔꯦꯛꯀꯤꯡ ꯇꯧꯔꯨꯁꯨ ꯆꯠꯂꯣ ꯊꯥꯔꯛꯄꯅꯦꯕ ꯑꯗ ꯃꯣꯏꯁꯨ ꯄꯤꯟꯗ ꯚꯥꯕꯇꯣ ꯄꯤꯟꯒꯤ ꯋꯥꯈꯜꯗꯤ ꯍꯥꯏꯔꯛꯇ꯭ꯔꯕ ꯑꯩꯁꯦ ꯄꯕ ꯆꯠꯄꯅꯦꯕ ꯑꯗ ꯅꯪ ꯄꯤꯟ ꯀꯌꯥꯅꯣ ꯍꯪꯉꯛꯦꯕ ꯑꯩꯉꯣꯟꯗ ꯑꯩꯅ ꯖꯤꯞ ꯁꯕꯦꯟ ꯅꯥꯏꯟ ꯐꯥꯏꯚ ꯖꯦꯔꯣ ꯖꯔꯣ ꯐꯥꯏꯚꯅꯦ ꯖꯦꯔꯣ ꯖꯔꯣ ꯐꯥꯏꯚꯀꯤ ꯁꯤꯗ ꯇꯧꯔꯣ ꯋꯥꯟ ꯖꯦꯔꯣꯒꯤꯗꯤ ꯁꯤꯗꯅꯦꯅ ꯍꯥꯏꯔꯛꯄ ꯑꯗꯣ ꯂꯩꯔꯤꯕ ꯑꯦꯔꯤꯌꯥꯗꯨꯗꯤ
ꯃꯤꯒ ꯂꯩꯔꯝꯕꯗꯤ ꯌꯥꯏ ꯈꯪꯗꯦ
ꯄꯦꯔꯦꯟ ꯂꯩꯔꯃꯦ ꯌꯥꯏꯁꯦ ꯑꯩ ꯍꯥꯟꯅ ꯑꯩ ꯖꯔꯣ ꯖꯦꯔꯣ ꯋꯥꯟ ꯖꯦꯔꯣ ꯑꯣꯏꯔꯝꯃꯤꯅꯦ ꯑꯩꯈꯣꯏꯒꯤꯁꯦ
ꯑꯗꯨ ꯑꯣꯏꯔꯝꯃꯦ ꯑꯗꯨ ꯍꯣꯡꯈ꯭ꯔꯦ ꯍꯥꯏꯌꯦꯕ ꯍꯧꯖꯤꯛ
ꯍꯣꯡꯉꯦ ꯍꯣꯡꯉꯦ ꯁꯦꯕꯦꯟ ꯖꯤꯔꯣ ꯖꯤꯔꯣ
ꯎꯝ ꯗꯦꯔ ꯖꯣ ꯐꯥꯏꯚꯇ ꯍꯣꯡꯉꯦ ꯍꯥꯏꯕ
ꯅꯪꯁꯨ ꯖꯤꯔꯣ ꯖꯤꯔꯣ ꯐꯥꯏꯚ ꯑꯣꯏꯗꯣꯏ ꯅꯠꯇ꯭ꯔꯥ ꯑꯗꯣ ꯖꯤꯔꯣ ꯋꯥꯟ ꯖꯤꯔꯣꯁꯤꯅ ꯀꯔꯝ ꯀꯥꯟꯒꯤ ꯋꯥꯔꯤꯅꯣ ꯈꯪꯗ꯭ꯔꯦꯕ ꯑꯗꯨꯗꯤ ꯍꯥꯟꯅ ꯑꯣꯏꯔꯝꯕꯁꯤꯡꯗꯣ ꯂꯩꯔꯤꯕ꯭ꯔꯥ ꯁꯤꯒꯤ ꯄꯣꯁ ꯑꯣꯐꯤꯁꯁꯨ ꯀꯨꯏꯗ꯭ꯔꯤ ꯉꯔꯥꯡ ꯅꯍꯥꯟ ꯊꯥ ꯑꯃ ꯑꯃ ꯑꯅꯤꯒꯤ ꯃꯃꯥꯡꯒꯤ ꯋꯥꯔꯤꯅꯦꯕ ꯑꯗꯨꯗꯅꯦ ꯍꯪꯉꯤꯁꯦ ꯑꯗꯨꯗꯅꯦ ꯑꯩꯁꯨ ꯅꯪꯅ ꯑꯃꯈꯛꯇꯪ ꯏ ꯍꯥꯏꯕꯗꯨꯗꯅꯦꯕ ꯑꯩꯁꯨ ꯈꯜꯂꯛꯏꯁꯦ ꯍꯥꯏꯗꯤ ꯊꯧꯕꯥꯜꯒꯤꯁꯨ ꯑꯃꯈꯛ ꯑꯣꯏꯗꯣꯏꯔꯤꯕ ꯗꯤꯁꯇ꯭ꯔꯤꯛ ꯑꯃꯒꯤ ꯑꯃꯈꯛ
ꯍꯣꯏ ꯑꯃꯈꯇꯅꯤ ꯀꯩꯅꫭ
ꯑꯣꯃꯥ ꯑꯗꯨꯗꯤ ꯑꯩꯈꯣꯏꯒꯤꯗꯨꯅ ꯀꯃꯥꯏꯅ ꯋꯥꯟ ꯖꯦꯔꯣ ꯋꯥꯟꯒ ꯋꯥꯟ ꯖꯦꯔꯣ ꯖꯤꯔꯣ ꯐꯥꯏꯚ ꯀꯣꯏꯔꯛꯏꯁꯅꯣ ꯁꯤꯅꯦ ꯑꯩꯁꯤ ꯐꯜꯂꯝꯃꯤꯅꯤꯅꯦ ꯑꯗꯨꯗꯤ ꯑꯦ ꯅꯣꯏꯒꯤꯅ ꯀꯌꯥ ꯑꯣꯏꯕ ꯊꯧꯕꯥꯜꯒꯤꯗꯤ
ꯁꯕꯦꯟ ꯅꯥꯏꯟ ꯐꯥꯏꯚ ꯋꯥꯟ ꯊ꯭ꯔꯤ ꯑꯥꯏꯠ
ꯍꯦꯛ ꯃꯦꯟꯕ ꯈꯨꯗꯤꯡꯃꯛꯇ ꯁꯤꯒꯤ ꯄꯤꯟꯁꯦ ꯑꯗꯨꯝ ꯍꯥꯞꯄꯦ ꯑꯗꯣ ꯍꯧꯖꯤꯛ ꯁꯤꯟꯕ꯭ꯔꯥ ꯁꯤꯟꯗꯕ꯭ꯔꯥ ꯈꯪꯗꯦ ꯍꯥꯟꯅꯗꯤ ꯁꯚꯦꯟ ꯋꯥꯟ ꯐꯥꯏꯚ ꯋꯥꯟ ꯊ꯭ꯔꯤ ꯍꯥꯏꯁꯦ ꯆꯤꯟꯐꯥ ꯑꯗꯨꯝ ꯄꯨꯔꯦꯕ ꯆꯤꯟꯗ ꯑꯗꯨꯝ ꯍꯥꯞꯄꯅꯤꯅ
ꯑꯥ ꯑꯩꯗꯤ ꯂꯝꯂꯥꯏꯒꯨꯝꯕ ꯇꯈꯦꯟ ꯁꯝꯖꯦꯟꯕꯝꯒꯨꯝꯕꯁꯤꯗꯤ
ꯃꯣꯏ ꯏꯝꯐꯥꯟ ꯃꯣꯏ ꯃꯥꯏ ꯆꯤꯛ ꯆꯤꯡꯕꯗꯨꯒꯤ ꯄꯤꯟ ꯍꯥꯞꯄꯝꯗꯨꯅꯤ ꯋꯦꯁ ꯆꯤꯡꯉꯒꯅ ꯋꯦꯁꯀꯤ ꯏꯁ ꯆꯤꯡꯉꯒꯅ ꯏꯁ ꯑꯗꯩ ꯆꯨꯔꯆꯥꯟꯄꯨꯔ ꯗꯤꯁꯇ꯭ꯔꯤꯛ ꯗꯤꯁꯇ꯭ꯔꯤꯛ ꯗꯤꯁꯇ꯭ꯔꯤꯛ ꯂꯩꯗꯅ ꯑꯗꯨ ꯃꯥꯏ ꯃꯥꯏ ꯗꯤꯁꯇ꯭ꯔꯤꯛꯇꯨꯒꯤ ꯑꯃꯇꯪ ꯑꯣꯏꯗꯣꯏꯅꯦ ꯍꯥꯏꯕ
ꯑꯣ
ꯀꯩꯅꯣ ꯈꯨꯗꯤꯡꯒꯤ ꯀꯦꯟꯗ꯭ꯔ ꯈꯨꯗꯤꯡꯒꯤ ꯄꯤꯟ ꯂꯩꯕ ꯅꯠꯇꯦ ꯍꯥꯏꯕ
ꯑꯣ ꯑꯩꯅ ꯈꯜꯂꯨꯕꯅ ꯑꯩꯈꯣꯏ ꯑꯅꯤꯁꯨꯕꯗꯨꯗ ꯀꯩꯅꯣ ꯈꯥꯏꯗꯣꯛꯄ꯭ꯔꯅ ꯈꯟꯕ ꯍꯥꯏꯗꯤ ꯃꯣꯏꯒꯤ ꯑꯦꯔꯤꯌꯥ ꯃꯇꯦꯛ ꯈꯔ ꯁꯤꯒꯩꯅ ꯖꯦꯔꯣ ꯋꯥꯟ ꯖꯦꯔꯣꯅ ꯀꯣꯟꯕ ꯖꯤꯔꯣ ꯖꯤꯔꯣ ꯐꯥꯏꯚꯅ ꯄꯣꯟꯕꯅ ꯂꯩꯕ ꯕꯖꯥꯔꯥꯅ ꯍꯥꯏꯅ ꯈꯜꯂꯣ ꯍꯥꯏꯗꯤ ꯑꯩꯈꯣꯏꯗꯤ ꯑꯃꯨꯛ ꯆꯥꯎꯔꯛꯄꯒꯤ ꯍꯥꯏꯇꯥꯔꯦꯅꯦ
ꯎꯝ
ꯇꯖ ꯆꯥꯗꯤꯟ ꯆꯥꯎꯔꯛꯄꯒꯤ ꯑꯗꯨꯃꯥꯏ ꯑꯣꯏꯕꯖꯥꯔꯥꯅ ꯑꯩꯅ ꯑꯃꯨꯛ ꯈꯜꯂꯨꯕ ꯍꯥꯏꯇꯥꯔꯦ ꯅ ꯑꯗꯨꯃꯥꯏꯅ ꯑꯣꯏꯗꯕ ꯑꯣꯏꯇꯥꯔꯗꯤ ꯑꯃꯈꯛꯇꯪ
ꯐꯤꯁ ꯑꯣ ꯐꯤꯁꯁꯦ ꯄꯨꯡ ꯀꯌꯥꯗꯒꯤꯩ ꯍꯥꯡꯖꯥꯠꯅꯣ ꯇꯔꯥ ꯁ꯭ꯋꯥꯏ ꯍꯥꯡꯖꯥꯠꯔꯥ ꯑꯩꯗꯤ ꯑꯉꯥꯡ ꯂꯥꯛꯇꯣꯏꯅꯦꯩ ꯇꯥꯂꯛꯁꯤꯗ ꯆꯠꯍꯧꯒꯦꯅ ꯇꯧꯕꯅꯤꯅꯦ ꯅꯪ ꯑꯉ ꯍꯜꯂꯛꯇ꯭ꯉꯩ ꯇꯥꯂꯛꯁꯤꯗ ꯇꯧꯍꯧꯕ ꯍꯥꯏꯗꯤ
ꯅꯪꯅꯅꯦ ꯑꯩꯅ ꯈꯪꯉꯤꯁꯦ ꯅꯪ ꯑꯗꯨꯒꯤ ꯄ꯭ꯔꯣꯁꯦꯁꯇꯣ ꯆꯠ ꯄ꯭ꯔꯣꯁꯦꯁꯇꯣ ꯈꯪꯉꯗꯤ ꯃꯇꯨꯡ ꯇꯥꯕꯗ ꯄꯩꯁꯥ ꯀꯌꯥꯝ ꯆꯪꯉꯤ ꯈꯣꯠꯂꯤꯗꯣ ꯈꯪꯉꯅꯤ ꯑꯗꯨꯒ ꯆꯪꯕ ꯆꯪꯗꯕ ꯋꯥ ꯇꯣꯛꯈ꯭ꯔꯒ ꯃꯗꯤ ꯄ꯭ꯔꯣꯁꯦꯁꯇꯣ ꯀꯃꯥꯏꯅ ꯇꯧꯏ ꯍꯥꯏꯕꯗꯣ ꯍꯥꯏꯕꯦꯇ ꯏꯁꯥꯅ ꯆꯠꯆꯕꯩꯁꯤꯅ